ꯑꯦꯝꯕꯤ ꯇꯕꯔꯣ ꯍꯜꯂꯣ
ꯀꯅꯥꯅꯣ ꯍꯥꯏꯁ ꯇꯥꯔꯕꯣ
ꯑꯣ ꯇꯥꯔꯦ ꯇꯥꯔꯦ
ꯅꯦꯠꯋꯔꯥꯛꯁꯦ ꯈꯔ ꯅꯨꯡꯉꯥꯏꯇ꯭ꯔꯤꯕ꯭ꯔꯥ?
ꯑꯗꯨꯝ ꯌꯥꯔꯦ ꯍꯧꯖꯤꯛꯇꯤ ꯇꯥꯕꯗꯣ ꯅꯨꯡꯉꯥꯏꯔꯦ
ꯎꯝ
ꯆꯥꯛ ꯆꯥꯗꯧꯔꯕꯣ?
ꯆꯥꯛꯁꯦ ꯆꯥꯔꯅꯤ ꯉꯥꯏꯍꯥꯛ ꯂꯩꯔꯗꯤ ꯊꯤꯒꯦꯅ ꯇꯧꯔꯤ ꯊꯤꯔꯤ
ꯑꯣ
ꯅꯣꯏꯗꯤ ꯆꯥ ꯆꯥꯔꯕꯅꯤꯅ ꯅꯨꯡꯉꯥꯏꯔꯝꯃꯅꯤ꯫ ꯋꯥꯏ ꯁꯪꯉꯝꯃꯅꯤ ꯊꯕꯛꯁꯤ ꯃꯩꯅꯤꯀꯣ꯫
ꯃꯩꯒꯤ ꯊꯕꯛꯅꯤ꯫
ꯅꯠꯇꯦꯗ ꯈꯨꯍꯥꯏꯗꯣ ꯅꯣꯛꯅꯤꯡꯉꯛꯄ꯫ ꯃꯩ ꯃꯩ ꯂꯥꯛꯄ ꯉꯥꯏꯔ ꯆꯥꯛ ꯆꯥꯕꯗ ꯇꯥꯔꯦꯕ꯫
ꯃꯥꯅꯦ ꯃꯩꯅ ꯌꯥꯝ ꯊꯤ ꯑꯣꯠꯄꯤꯔꯦ ꯍꯥꯏꯕ꯫
ꯎꯝ
ꯃꯩꯅ ꯍꯦꯛ ꯑꯣꯠꯄꯤꯕ ꯍꯥꯏꯗꯨꯅꯦ ꯑꯣꯏꯔꯤꯁꯦ ꯍꯧꯖꯤꯛ꯫
ꯀꯥꯡ ꯀꯣꯏꯕ ꯆꯠꯂꯣꯏꯗ꯭ꯔꯣ?
ꯀꯥꯡꯁꯦ ꯀꯣꯏꯕꯁꯦ ꯀꯦꯟꯁꯦꯜ ꯇꯧꯗꯧ ꯃꯥꯜꯂꯦ꯫
ꯌꯨꯝꯗꯤ ꯌꯨꯝꯗ ꯇꯨꯝꯃ ꯂꯩꯕ ꯁꯤꯟꯗꯗ ꯇꯥꯔꯛꯀꯗꯧꯕ ꯃꯥꯜꯂꯦ꯫
ꯑꯗꯨꯅ ꯐꯩꯗ꯫
ꯐꯩ ꯑꯗꯨꯅ ꯁ꯭ꯋꯥꯏꯗ ꯀꯥꯡ ꯆꯤꯡꯉꯛꯄ꯭ꯔꯅ ꯑꯣꯏꯅ ꯌꯦꯡꯉꯒꯦ꯫
ꯈꯣꯟꯊꯣꯡꯗ ꯑꯣꯏꯅ ꯈꯣꯟꯊꯣꯡꯗ ꯑꯣꯏꯅ ꯂꯥꯛꯄꯗ ꯂꯥꯏ ꯈꯣꯏꯔꯝꯕ ꯍꯥꯏꯗꯨꯅꯤ꯫
ꯎꯝ ꯆꯤꯡ ꯆꯤꯡꯈꯤꯗꯕꯗꯤ ꯀꯨꯏꯔꯦ ꯑꯩꯈꯣꯏ ꯁ꯭ꯋꯥꯏꯁꯨ꯫
ꯀꯣꯔꯣꯅꯥꯗꯩ ꯆꯉꯛꯇ꯭ꯔꯤ ꯑꯩꯈꯣꯏꯁꯨ꯫
ꯎꯝ ꯀꯣꯔꯣꯅꯥ ꯑꯃꯨꯛ ꯇꯧ, ꯏꯔꯥꯡ ꯑꯃꯨꯛ ꯇꯧ꯫ ꯑꯗꯨꯝ ꯄꯣꯊꯥꯈꯔꯦ꯫
ꯉꯔꯥꯡ ꯀꯔꯤꯝ ꯇꯧꯗ꯭ꯔꯣ? ꯑꯁ ꯑꯩꯗꯤ ꯉꯔꯥꯡꯁꯦ, ꯑꯥ ꯀꯤꯍꯣꯝ ꯑꯃꯨꯛ ꯆꯥꯔꯒ ꯑꯃꯨꯛ ꯏꯃꯥꯟꯅꯕꯤ ꯃꯅꯥꯛꯇ ꯆꯪꯉꯦ ꯑꯗꯨꯗ ꯑꯃꯨꯛ ꯁꯤꯡꯖꯨ ꯑꯃꯨꯛ ꯆꯥꯁꯤꯟꯕ ꯑꯗꯨꯒ ꯁꯣꯏꯖꯤꯟ ꯀꯥꯡꯉꯧ ꯃꯨꯛ ꯆꯥꯁꯟꯕ ꯇꯧꯕꯗ ꯈꯅꯥꯎ ꯅꯥꯕꯗꯩ ꯀꯥꯡꯁꯥꯏ ꯒꯨꯂꯤ ꯆꯥꯔꯦ ꯍꯧꯖꯤꯛ ꯍꯧꯖꯤꯛ ꯑꯃꯨꯛ ꯂꯩꯍꯧꯗ꯭ꯔꯕ ꯍꯧꯖꯤꯛꯁꯦ꯫ ꯑꯗꯣ ꯅꯥꯇꯣꯟ ꯁꯨꯝ ꯊꯨꯡꯒꯠꯂꯛꯄꯩ ꯇꯥꯏꯞ ꯇꯧꯋꯦ꯫ ꯈꯅꯥꯎꯗ ꯇꯧꯔꯗꯤ ꯑꯩꯗꯤ ꯑꯃ ꯂꯣꯛ ꯊꯨꯡꯗꯨꯏ ꯇꯥꯏꯞ ꯇꯧꯔꯛꯄꯅꯦꯕ ꯍꯦꯛꯇ꯫
ꯎꯝ
ꯑꯗꯨꯅ
ꯈꯣꯟ ꯑꯣꯟꯂꯦ꯫
ꯑꯩꯒꯤꯗꯤ ꯈꯅꯥꯎ ꯅꯥꯔꯛꯄ ꯈꯣꯠꯄꯗꯤ ꯀꯩꯝ ꯂꯩꯇꯦ ꯑꯗꯨꯒ ꯀꯩꯅꯣ ꯇꯧꯕ ꯄꯨꯛ ꯅꯨꯡꯉꯥꯏꯇꯕꯤꯗꯣ ꯑꯗꯨꯝ ꯉꯔꯥꯡꯗꯒꯤ ꯇꯧꯕꯗꯨꯗꯩ ꯑꯗꯨꯝ ꯅꯨꯡꯉꯥꯏꯇ ꯂꯩ ꯍꯧꯖꯤꯐꯥꯎ ꯇꯥꯕ꯭ꯔꯥ ꯄꯠꯄꯠꯇ ꯇꯋꯨꯡ ꯃꯥꯜꯂꯦꯍꯦ ꯇꯥꯕ꯭ꯔꯣ
ꯇꯥꯔꯕꯣ
ꯇꯥꯏꯌꯦ ꯇꯥꯏꯌꯦ
ꯎꯝ
ꯂꯩꯒꯤꯃꯦ ꯑꯃꯨꯛ ꯃꯨꯛ ꯇꯠꯈꯤꯕ ꯃꯥꯜꯂꯦ
ꯍꯣꯏ ꯎꯝ ꯑꯗꯒꯤ ꯑꯁ
ꯎꯐꯨꯜꯗꯣ ꯍꯧꯖꯤꯛꯁꯦ ꯑꯗꯨꯝ ꯅꯣꯡ ꯆꯨꯏ ꯍꯥꯏꯕ ꯋꯥꯅꯦꯕ ꯃꯇꯦꯛ ꯃꯇꯦꯛꯇꯤ ꯎꯝ ꯎꯐꯨꯟ ꯌꯥꯝ ꯊꯥꯡꯉꯤꯗꯅꯀꯣ ꯑꯗꯨꯅꯖꯨ ꯑꯁ ꯂꯣꯛ ꯊꯨꯡꯉꯦ
ꯑꯩꯅ ꯂꯣꯛꯃꯛꯇꯤ ꯇꯧꯔꯛꯇ꯭ꯔꯦ ꯉꯔꯥꯡ ꯑꯩꯅ ꯄꯨꯛ ꯅꯨꯡꯉꯥꯏꯇꯦ ꯇꯧꯔꯝꯕꯗꯣ
ꯑꯣ
ꯑꯗꯨ ꯑꯗꯨꯝ ꯇꯧꯔ ꯂꯩꯔꯦ ꯅꯨꯡꯉꯥꯏꯇ ꯂꯩꯔꯦ ꯍꯧꯖꯤꯛꯐꯥꯎ
ꯍꯣꯏ
ꯍꯧꯖꯤꯛꯐꯥꯎ ꯑꯗꯨꯝ ꯇꯧꯔ ꯂꯩ ꯀꯩꯗꯧꯔꯕꯅ ꯈꯪꯗ꯭ꯔꯦ
ꯉꯔꯥꯡ ꯀꯤꯍꯣꯝꯗꯣ ꯍꯥꯎꯗꯤ ꯍꯥꯎꯏꯍꯦ
ꯍꯥꯎꯏ
ꯆꯥꯃꯒꯤ ꯑꯅꯤꯗꯒꯤ ꯑꯃ ꯇꯥ
ꯃꯣꯏꯟ ꯇꯩꯖꯦ ꯑꯪ ꯃꯣꯏꯅ ꯇꯧꯔꯤ ꯍꯥꯏꯗꯤ ꯃꯣꯏꯅ ꯆꯥꯝꯃꯒꯤ ꯀꯌꯥ ꯇꯧꯒꯦꯅ ꯈꯣꯛꯇꯥꯕꯗꯨꯗ ꯍꯪꯉꯤꯁꯦ ꯀꯩꯒꯤꯅꯣꯅ ꯈꯜꯂꯦ ꯑꯗꯨ ꯂꯥꯁꯇꯗꯤ ꯑꯗꯨꯝ ꯃꯥꯟꯅꯅ ꯑꯗꯨꯝ ꯄꯤꯔꯛꯑꯦ
ꯀꯤꯍꯣꯝ ꯌꯣꯟꯕꯅ ꯍꯦꯟꯅ ꯄꯩꯁꯥ ꯇꯣꯡꯗꯣꯏ ꯃꯥꯟꯁꯤꯜꯂꯛꯑꯦ
ꯄꯩꯁꯥ ꯇꯥꯟꯗꯧ ꯃꯥꯟꯁꯤꯜꯂꯛꯑꯦ ꯀꯤꯍꯣꯝ ꯌꯣꯟꯕꯅ
ꯃꯥꯟꯁꯤꯜꯂꯦ ꯇꯧꯔꯖꯤꯔ ꯈꯪꯗꯦ
ꯌꯥꯕ ꯖꯥꯠꯅꯤ ꯑꯩꯈꯣꯏꯁꯨ ꯃꯐꯝ ꯑꯃ ꯀꯜꯂꯒ
ꯐꯣꯟꯗ ꯑꯃ ꯊꯦꯡꯅꯔꯝꯃꯤ ꯇꯧꯅꯤꯡꯉꯥꯏ ꯂꯩꯇ꯭ꯔꯦ ꯄꯩꯁꯥ ꯀꯃꯥꯏ ꯇꯥꯟꯗꯣꯏꯅꯣ ꯈꯪꯗ꯭ꯔꯦꯅ ꯃꯤ ꯈꯨꯗꯤꯡꯒꯤ ꯐꯣꯟ ꯇꯧꯔ ꯂꯨꯄꯥ ꯇꯔꯥ ꯄꯤꯌꯣ ꯂꯨꯄꯥ ꯇꯔꯥ ꯄꯤꯌꯣꯅ ꯑꯗꯨ ꯃꯤ ꯀꯨꯟꯗ ꯅꯤꯔꯗꯤ ꯂꯨꯄꯥ ꯇꯔꯥꯗꯣ ꯃꯤ ꯀꯨꯟꯗ ꯅꯤꯔꯗꯤ ꯂꯨꯄꯥ ꯆꯅꯤꯅꯤ ꯐꯪꯗꯣꯏꯖꯦꯅ ꯄꯥꯔꯒ ꯑꯩ ꯅꯉꯣꯟꯗ ꯊꯥꯔꯛꯇꯕ꯭ꯔꯥ ꯑꯩꯈꯣꯏ ꯏꯅꯝꯃꯗ ꯈꯛꯇꯥꯔ ꯑꯩꯅ ꯊꯥꯈꯤꯕꯗꯣ
ꯀꯔ ꯃꯩꯇꯩ ꯃꯆꯥꯔꯣ
ꯅꯠꯇꯦ
ꯑꯣ
ꯃꯣꯏ ꯔꯤꯜꯁꯇ ꯁꯨꯝ ꯊꯦꯡꯅꯕꯗꯨꯗꯅꯦ
ꯍꯣꯏ
ꯅꯤꯅꯦ ꯍꯣꯏ ꯇꯨꯝꯈ꯭ꯔꯕꯣ
ꯅꯤꯅꯦꯗꯣ ꯂꯪꯆꯥꯛ ꯆꯥꯛꯏꯌꯦ
ꯎꯝ
ꯃꯈꯣꯟꯖꯦ ꯀꯩꯝ ꯇꯥꯗꯕ꯭ꯔꯥ
ꯇꯥꯏꯌꯦ ꯍꯧꯖꯤꯛꯇ ꯇꯥꯔꯛꯑꯦ ꯅꯪ ꯍꯥꯏꯔꯒ ꯉꯁꯥꯏꯒꯩ ꯃꯨꯟꯅ
ꯑꯣ ꯍꯟꯗꯛꯇꯤ ꯀꯩꯗꯧꯔꯕ
ꯍꯟꯗꯛꯇꯤ ꯐꯤ ꯀꯩ ꯃꯆꯨ ꯁꯥꯔꯤꯒꯦ ꯍꯪꯒꯦ ꯇꯧꯕ
ꯑꯣ ꯃꯄꯥꯟꯗꯣ ꯑꯁꯪꯕ ꯑꯁꯪꯕ ꯑꯗꯨꯝ ꯁꯥꯔꯤ
ꯎꯝ ꯀꯌꯥ ꯀꯌꯥꯗ ꯌꯣꯜꯂꯤ ꯅꯣꯏ
ꯂꯩꯒꯤ ꯃꯇꯨꯡ ꯏꯜꯂꯦ
ꯑꯝ
ꯑꯣ ꯑꯩꯈꯣꯏꯅ ꯃꯔꯛꯇ ꯂꯩ ꯆꯥꯏꯕꯤꯗꯨꯅ ꯑꯍꯨꯝꯒ ꯆꯥꯝꯉꯥꯃꯨꯛ ꯌꯣꯜꯂꯦ ꯑꯗꯨꯒ ꯆꯥꯏꯗꯕꯤ ꯃꯄꯥꯟꯗ ꯑꯩꯈꯣꯏ ꯆꯠꯄꯤ ꯂꯩ ꯂꯩ ꯃꯄꯥꯟꯗ ꯆꯠꯄꯤ ꯑꯗꯨꯗꯨꯅ ꯑꯗꯨꯗꯨꯗꯤ ꯃꯔꯤ ꯂꯣꯏ ꯍꯦꯜꯂꯛꯑꯅꯤ
ꯎꯝ
ꯃꯉꯥ ꯇꯔꯨꯛ ꯄꯤꯕ ꯂꯩꯕꯅꯦ ꯂꯩꯒꯤ ꯃꯇꯨꯡ ꯏꯟꯅꯀꯣ
ꯀꯩꯅꯣꯗꯣ ꯎꯝ ꯁꯥ ꯂꯣꯏꯔꯒ ꯁꯨꯕꯁꯨ ꯅꯣꯏꯅ ꯑꯗꯨꯝ ꯁꯨꯖꯕ꯭ꯔꯥꯕ
ꯁꯨꯗꯦ
ꯇꯣꯉꯥꯟꯅ ꯁꯨꯕꯤꯗ ꯃꯤꯗ ꯄꯤꯗꯣꯏꯕ
ꯑ ꯑ ꯃꯤꯉꯣꯟꯗ ꯄꯤ ꯅꯠꯇꯦ ꯐꯤꯂꯧꯕꯤꯅꯅꯦ ꯑꯩꯈꯣꯏꯗꯩ ꯂꯧꯈ꯭ꯔꯒ ꯃꯣꯏꯅ ꯑꯗꯨꯝ ꯐꯅꯦꯛꯀ ꯐꯤꯒ ꯁꯨꯠ ꯁꯨꯠ ꯁꯥꯅꯕ ꯃꯣꯏ ꯑꯗꯨꯝ ꯁꯪꯖꯔꯥ ꯌꯣꯟꯒꯤꯕ
ꯑꯣ ꯑꯣ ꯏꯁꯥꯒꯤ ꯁꯥꯏꯅꯤꯡꯉꯦ ꯁꯥꯔ ꯁꯥꯔ ꯏꯟ ꯌꯥꯅꯕ
ꯑꯣ ꯀꯥꯟꯅꯕ ꯖꯥꯠꯅꯤ ꯑꯗꯨꯝ ꯍꯩꯖꯤꯟꯕ ꯀꯥꯟꯅꯩꯌꯦꯕ
ꯎꯝ
ꯍꯩꯖꯤꯟꯕꯗ ꯀꯥꯟꯅꯗꯕ ꯂꯩꯇꯦ ꯅꯣꯏ ꯑꯗꯨꯋꯥꯏꯗꯗꯤ ꯀꯩ ꯐꯤ ꯁꯥꯟꯅꯕ꯭ꯔꯥ ꯁꯥꯟꯅꯗꯕ꯭ꯔꯥ
ꯁꯥꯟꯅꯗꯦ ꯃꯤ ꯍꯣꯏ ꯎꯝ ꯐꯅꯦꯛꯀꯨꯝꯕꯕꯨꯗꯤ ꯈꯥꯒ ꯁꯥꯅꯩꯌꯦ
ꯑꯣ
ꯑꯗꯨꯒ ꯊꯧꯋꯣꯏꯀꯤ ꯑꯣꯏꯅ ꯃꯌꯥꯝ ꯁꯥꯕꯗꯨꯃꯛꯇꯤ ꯇꯧꯕꯗꯤ ꯂꯩꯇꯦ
ꯑꯣ
ꯍꯩꯉꯥꯡꯂꯣꯝ ꯃꯇꯥꯏ ꯃꯅꯨꯡꯂꯣꯝ ꯑꯗꯨꯝ ꯇꯧꯁꯦ ꯇꯧꯅꯕ
ꯑꯣ
ꯈꯣꯏ ꯂꯩꯀꯥꯏꯒꯤ ꯑꯣꯏꯅꯗꯤ ꯁꯥꯟꯅꯗꯦ ꯌꯨꯝ ꯑꯃꯅꯤ ꯒꯨꯝꯕ ꯁꯥꯏ
ꯗꯨꯀꯥꯟ ꯐꯝꯕꯒꯨꯝꯕ ꯑꯗꯨꯒꯨꯝꯕ ꯒ꯭ꯔꯤꯟ ꯑꯗꯨ ꯑꯗꯨꯃꯥꯏꯅ ꯗꯨꯀꯥꯟ ꯐꯝꯕꯒꯨꯝꯕ ꯑꯗꯩ ꯑꯉꯥꯡ ꯇꯨꯏꯁꯟ ꯇꯧꯕꯒꯨꯝꯕ ꯑꯗꯨꯒꯨꯝꯕ ꯉꯥꯛꯇ ꯑꯣꯏ ꯇꯧꯏ ꯕꯤꯖꯤꯅꯦꯁ ꯁꯤꯒꯨꯝꯕ ꯃꯁꯥꯒꯤ ꯊꯕꯛ ꯑꯅꯝꯕꯅ ꯂꯩꯅꯕꯒꯨꯝꯕ ꯑꯗꯨꯃꯥꯏꯅ ꯇꯧꯋꯦ ꯇꯥꯕꯔ‌ꯣ ꯇꯠꯈ꯭ꯔꯕ ꯌꯥꯎ ꯑꯃꯨꯛ ꯑꯩꯕꯣ ꯍꯜꯂꯣ ꯍꯜꯂꯣ
ꯇꯥꯎꯗ꯭ꯔꯕ ꯑꯃꯛ ꯇꯥꯎꯔꯗ꯭ꯔꯕ ꯑꯩ ꯅꯥꯀꯣꯡꯗ ꯍꯥꯞꯄꯗ ꯇꯥꯗ꯭ꯔꯦꯅ ꯑꯃꯨꯛ ꯂꯧꯊꯣꯛ ꯏ ꯅꯦ
ꯉ
ꯅꯨꯄꯤꯁꯤꯡꯁꯦ ꯄꯩꯁꯥ ꯀꯃꯥꯏ ꯇꯥꯟꯅꯦ
ꯄꯤꯖꯔꯅꯤ ꯃꯁꯥ ꯃꯁꯥꯒꯤ ꯑꯌꯥꯝꯕꯅ ꯊꯕꯛ ꯇꯧꯅꯤꯡꯕ ꯑꯣꯏꯌꯦ ꯑꯗꯨꯒ ꯗꯨꯀꯥꯟ ꯐꯝꯕꯒꯨꯝꯕ ꯑꯗꯨꯒꯨꯝꯕꯅ ꯑꯌꯥꯝꯕ ꯇꯧꯋꯦ
ꯑꯣ ꯍꯣꯏ ꯑꯩꯈꯣꯏ ꯁꯣꯝꯗꯅ ꯑꯃꯨꯛ ꯐꯤ ꯅꯨꯡ ꯁꯥꯟꯅꯩꯌꯦ ꯅꯨꯄꯤꯁꯤꯡꯁꯦ ꯅꯍꯥ ꯃꯧ ꯅꯍꯥꯁꯤꯡ ꯑꯅꯝꯕꯅ ꯑꯗꯨꯒ ꯂꯩꯥꯕꯤꯁꯨ ꯁꯥꯟꯅꯕ ꯌꯥꯎꯔꯦ ꯑꯗꯨꯒ ꯑꯍꯟ ꯈꯔ ꯑꯗꯨ ꯃꯤꯌꯥꯏꯗꯩ ꯍꯦꯟꯗꯣꯛꯑꯕ ꯃꯤꯌꯥꯏꯒꯤ ꯃꯤꯌꯥꯏ ꯆꯜꯂꯕ ꯃꯤꯁꯤꯡ ꯑꯗꯒꯤ ꯈꯔ ꯍꯦꯟꯗꯣꯛꯑꯕ ꯈꯔ ꯑꯍꯟ ꯑꯣꯏꯕꯁꯤꯡꯁꯤꯅ
ꯂꯂꯣꯟꯕꯒꯨꯝꯕ ꯆꯠꯅꯩ ꯉꯥꯒꯤ ꯊꯥꯡꯖꯤꯟꯒꯤ ꯃꯇꯝ ꯃꯇꯝꯒꯤ
ꯎꯝ
ꯄꯆꯤꯡ ꯂꯂꯣꯜꯂꯦ ꯆꯪ ꯆꯥꯛ ꯆꯥꯗꯣꯏ ꯑꯣꯏꯔꯗꯤꯣꯏꯅꯦ
ꯍꯥ
ꯆꯥꯛ ꯆꯥꯗꯣꯏ ꯑꯣꯏꯔꯗꯤ ꯑꯗꯨꯝ ꯍꯥꯏꯔꯛꯎꯀꯣ
ꯎꯝ
ꯍꯥꯏꯗꯤ ꯃꯃꯥ ꯍꯣꯏꯅ ꯀꯧꯔꯛ ꯇꯥꯔꯗꯤ ꯀꯨꯏꯅ ꯉꯥꯏꯍꯜꯂꯩꯕꯗꯣ ꯅꯨꯡꯉꯥꯏꯇꯦꯕ ꯍꯔꯦꯜ ꯀꯣꯅ ꯑꯃꯛ ꯁꯥꯟꯅꯁꯤ
ꯎꯝ ꯍꯣꯏ ꯑꯦꯛꯖꯥꯝ ꯆꯠꯂꯨꯕ꯭ꯔꯣ ꯉꯁꯤ
ꯑꯣ ꯆꯠꯂꯨꯏ ꯋꯥꯏꯗ ꯂꯝꯁꯦ ꯍꯩ ꯉꯔꯥꯡꯁꯨ ꯑꯃꯨꯛ ꯆꯠꯂꯦ ꯉꯁꯤꯁꯨ ꯑꯃꯨꯛ ꯆꯠꯂꯦ ꯂꯦꯞꯇꯕꯤ ꯆꯠꯂꯛꯑꯗꯤ ꯋꯥꯔꯛꯄꯗꯣ ꯑꯗꯒꯤ ꯑꯃꯨꯛ ꯑꯥꯗ ꯑꯃꯨꯛ ꯈꯜꯂꯛꯑꯀꯥꯟꯗ ꯉꯥꯏꯍꯥꯛ ꯑꯃꯨꯛ ꯆꯪꯉꯦ
ꯎꯝ
ꯍꯜꯂꯛꯑꯒ ꯄꯣꯊꯥ ꯂꯩꯔꯛꯄꯣꯅꯤꯗ ꯆꯥꯛ ꯆꯥ ꯇꯣꯛꯄꯒꯤ ꯀꯩ ꯀꯩ ꯊꯕꯛ ꯀꯩꯀꯥꯕꯨꯗꯤ ꯂꯣꯏꯁꯤꯜꯂꯦ ꯑꯗꯨꯒ ꯐꯝꯃꯝꯃꯤꯅꯦ ꯉꯍꯥꯛ ꯑꯗ
ꯑꯥꯗ ꯑꯦꯛꯖꯥꯝ ꯁꯦꯟꯇꯔ ꯃꯐꯝꯗ ꯑꯣꯏꯅ ꯊꯦꯡꯅꯔꯗ꯭꯭ꯔꯤ ꯅꯣꯏꯗꯩ ꯄꯨꯂꯞ
ꯍꯣꯏ
ꯍꯌꯦꯡꯗꯤ ꯂꯩꯔꯤꯔꯥ
ꯍꯌꯦꯡ ꯂꯩꯇꯦ ꯍꯌꯦꯡꯒ ꯍꯪꯆꯤꯠꯀ ꯑꯃꯨꯛ ꯑꯣꯐ ꯂꯩꯔꯒ ꯃꯁ ꯑꯃꯃꯨꯛ ꯂꯩꯔꯅꯤ ꯑꯗꯨꯒ ꯑꯃꯨꯛ ꯅꯨꯃꯤꯠ ꯅꯤꯅꯤ ꯑꯃꯨꯛ ꯑꯣꯐ ꯂꯩꯔꯒ ꯑꯥ ꯇꯥꯡ ꯀꯨꯟꯗ ꯊꯥꯔꯒ ꯂꯣꯏꯔꯦ ꯋꯥꯏ ꯑꯃ ꯁꯪꯉꯅꯤ ꯁꯤ ꯂꯣꯏꯊꯣꯛꯈ꯭ꯔꯗꯤ
ꯁꯪꯉꯤꯅꯤ ꯑꯁ ꯑꯩꯗꯤ ꯑꯦꯁꯥꯏꯟꯃꯦꯟꯒꯁꯨ ꯏꯕ ꯍꯧꯗ꯭ꯔꯤꯕꯅꯤ ꯇꯧꯔꯤꯁ ꯄꯦꯄꯔ ꯑꯃꯒꯤ ꯀꯣꯏꯁꯟ ꯅꯝꯕꯔ ꯑꯥ ꯀꯣꯏꯁꯟ ꯃꯉꯥꯃꯨꯛꯇꯤ ꯏꯒꯔꯦ ꯄꯦꯄꯔ ꯑꯃꯒꯤ ꯗꯨꯒ ꯄꯣꯊꯥꯒꯔꯦ ꯐꯃꯨꯡꯗ ꯄꯣꯊꯥꯔ ꯂꯩꯍꯧꯕꯅꯦ ꯑꯩꯒꯤ ꯂꯥꯏꯔꯤꯛꯇꯨ
ꯄꯣꯊꯥꯍꯜꯂꯣꯔꯅꯨ ꯈꯔ ꯄꯣꯊꯥꯍꯟꯗꯕꯤꯗ ꯄꯨꯂꯞ ꯄꯣꯊꯥꯔꯣ ꯃꯆꯤꯠ ꯃꯆꯤꯠ ꯄꯣꯊꯥꯗꯣꯏ ꯁꯔꯨꯛ
ꯎꯝ
ꯌꯥꯝ ꯅꯦꯅꯥ ꯇꯥꯅ
ꯄꯤꯊꯣꯛꯄ ꯍꯧꯗꯗꯤ ꯌꯥꯔꯣꯏ ꯍꯣ ꯍꯣꯏ ꯊꯝꯃꯒꯦ ꯑꯩ ꯆꯥꯛ ꯆꯥꯊꯣꯛꯈꯤꯒꯦ ꯑꯗꯨꯒ ꯇꯧꯔꯛꯑꯒꯦꯀꯣ ꯎꯝ